ꯎꯝ ꯅꯪ ꯍꯣꯔꯦꯟ ꯂꯥꯛꯄ ꯗꯥꯅꯦꯀꯣ ꯑꯩꯇꯥꯥꯔ
ꯑ
ꯑꯃ ꯑꯥ ꯅꯍꯥꯟꯒꯤ ꯀꯩꯅꯣꯗꯣ ꯑꯩꯅ ꯑꯃ ꯆꯦꯜꯂꯦꯅ ꯇꯧꯕ ꯑꯥ ꯏꯌꯥꯔꯕꯠꯇꯣ ꯑꯗꯣ ꯑꯩ ꯍꯥꯞꯄ ꯍꯩꯇꯦꯕ ꯁꯤꯖꯤꯟꯅꯕꯗꯣ ꯑꯗꯣ ꯅꯪ ꯐꯖꯅ ꯑꯝꯇ ꯇꯥꯛꯑꯝꯃꯣ ꯑꯩ ꯍꯣꯔꯦꯟ ꯄꯨꯔ ꯂꯥꯛ ꯀꯦ ꯑꯩ ꯆꯥꯔꯖꯁꯨ ꯇꯧꯁꯤꯜꯂꯤ
ꯀꯝ ꯀꯥꯟꯗ ꯆꯦꯔꯕ
ꯌꯨꯝꯊꯣꯛꯂꯛꯄꯗ ꯄꯨꯍꯟꯂꯛ ꯑꯩ ꯅꯉꯣꯟꯗ ꯍꯥꯏ ꯗꯨꯗꯤ ꯀꯣꯟꯅ ꯄꯣꯠꯇꯣ ꯐꯠꯇꯕ ꯃꯥꯜꯂꯦ ꯈꯣꯠꯂꯦꯅ
ꯑꯣ
ꯏꯁꯧꯗꯣ ꯑꯩꯉꯣꯟꯗ ꯑꯣꯟꯖꯤꯜꯂꯛꯏꯁꯦ ꯀꯥꯎꯒꯟꯈ꯭ꯔꯦ ꯌꯥꯗ꯭ꯔꯦ ꯇꯨꯝꯕꯥꯗꯣ ꯌꯥꯗ꯭ꯔꯦ
ꯌꯦꯡꯊꯣꯛꯇ ꯌꯥꯔꯔꯣꯏ ꯑꯝꯇ
ꯃꯤꯁꯤ ꯒ꯭ꯔꯨꯁ ꯑꯁꯄꯥꯗꯃꯦꯟꯗꯣ ꯌꯥꯎ ꯂꯩꯔꯝꯃꯦ
ꯀꯅꯥ
ꯗꯦꯠ ꯊꯥꯔꯇꯤ ꯃꯦꯁꯤ ꯍꯣꯏꯅ ꯌꯥꯎ ꯂꯩꯔꯝꯃꯦ
ꯃꯦꯁꯤ ꯍꯥꯏꯗꯤ ꯕꯣꯜ ꯁꯥꯟꯅꯕꯗ
ꯎꯝ
ꯍꯦꯟꯃꯟꯗ꯭ꯔꯣ ꯑꯗꯨꯗꯤ ꯅꯪꯁꯨ ꯑꯁꯦꯡꯕꯔ
ꯎꯝ ꯍꯟꯗꯛꯇꯤ ꯇ꯭ꯔꯦꯂꯔꯗ ꯌꯥꯎꯔꯛꯀꯅꯤ
ꯑꯣ ꯑꯗꯨꯗꯤ ꯐꯥꯒꯤ ꯑꯣꯏꯔꯝꯕꯖꯨ ꯌꯥꯗꯦ ꯀꯣ
ꯎꯝ ꯑꯗꯣ ꯅꯪ ꯏꯔꯨꯒ ꯂꯨꯖꯔꯕꯣ ꯉꯁꯤꯒꯤ
ꯂꯨꯗ꯭ꯔꯤꯗ ꯍꯣꯔꯦꯟ ꯄꯨꯡ ꯑꯍꯨꯝ ꯃꯈꯥꯏ ꯗꯥꯏꯗꯒꯤ
ꯐꯨꯔꯤꯠ ꯑꯉꯧꯕꯒꯩꯖꯦꯀꯣ ꯃꯥ ꯍꯥꯏꯗꯤ ꯁꯦꯒꯥꯛ ꯃꯄꯥꯗ ꯑꯗꯨꯝ ꯆꯨꯁꯜꯂ ꯂꯩꯕꯗꯣ
ꯎꯝ
ꯍꯨꯃꯥꯡ ꯊꯣꯛꯄꯒꯤ ꯑꯗꯨ ꯅꯍꯥꯟꯒꯤ ꯅꯪꯅ ꯂꯩꯌꯣꯅ ꯍꯥꯏꯕ ꯁꯔꯞ ꯑꯃ ꯇꯥꯞ ꯄꯥꯏꯔꯛꯄ ꯑꯩꯅ ꯌꯥꯝ ꯇꯥꯉꯝꯃꯦ ꯇꯧꯕꯗꯣ
ꯎꯝ
ꯑꯗꯨꯅ ꯁꯨꯕꯗ ꯑꯗꯨꯝ ꯐꯠ ꯂꯥꯎꯅ ꯀꯣꯛꯄꯥꯎꯅꯦ
ꯃꯍꯤ ꯌꯥꯎꯗꯨꯔꯣ
ꯃꯍꯤ ꯃꯍꯤ ꯅꯠꯇꯤꯌꯦ ꯃꯄꯪꯅꯦ
ꯍꯣꯏ ꯕꯨꯜ ꯑꯗꯨ ꯅꯍꯥꯟ ꯂꯩꯔꯛꯄꯗꯣ ꯏꯕꯥꯅꯤꯅ ꯂꯩꯔꯛꯄꯗꯣ ꯑꯉꯥꯡꯕꯗꯨꯅꯦꯕ
ꯎꯝ
ꯌꯥꯝ ꯊꯨꯅ ꯀꯣꯛꯑꯦꯕ ꯈꯤꯇꯪ ꯅꯣꯏꯔꯒ ꯁꯤꯠ ꯅꯥꯟꯅ ꯑꯗꯨꯝ ꯀꯣꯛꯈ꯭ꯔꯦ ꯃꯌꯥꯝ ꯁꯨꯖꯔꯝꯃꯖꯨ ꯑꯗꯨꯝ ꯂꯩꯕꯅꯦ ꯐꯨꯔꯤꯠ ꯑꯉꯧꯕ
ꯎꯝ
ꯃꯥꯅ ꯈ꯭ꯋꯥꯏ ꯅꯨꯡꯉꯥꯏꯇꯕ ꯁꯔꯞ ꯑꯃꯥ ꯀꯩꯅꯣꯗꯣ ꯅꯠꯇꯦ
ꯁꯞꯐꯦꯠꯀ ꯍꯥꯏꯅꯕ꯭ꯔꯥ
ꯈꯪꯗꯦ ꯕ꯭ꯔꯥꯟ ꯀꯥꯎꯒꯦ ꯑꯦꯛꯁꯦꯜꯗꯔꯣ ꯅꯠꯇꯦ
ꯅꯠꯇꯦ ꯑꯦꯔꯤꯌꯜꯗꯨꯔꯣ
ꯑꯣ ꯈꯪꯗꯦ
ꯑꯦ ꯑꯦꯔꯤꯌꯜꯗꯨꯗꯤ ꯌꯥꯝ ꯐꯥꯎꯕꯅꯤꯗ
ꯑꯦ ꯑꯦꯔꯦꯜꯗ ꯃꯥ ꯅꯍꯋꯥꯏ ꯈꯪꯗꯦ ꯁꯔꯞ ꯑꯃꯥ ꯑꯅꯧꯕ ꯁꯔꯞ ꯃꯆꯨ ꯑꯃꯥ ꯁꯔꯞ ꯑꯦꯛꯁꯦꯜꯅ ꯕ꯭ꯂꯨ ꯃꯆꯨ ꯑꯣꯏꯅ
ꯑꯥ ꯇꯥꯏꯠꯀꯗꯨꯔꯣ
ꯇꯥꯛꯁꯇꯨꯖꯨ ꯃꯥ ꯀꯌꯥ ꯇꯧꯗꯦ
ꯈꯣꯏ ꯆꯦ ꯑꯃ ꯂꯩꯌꯦ ꯃꯥꯗꯤ ꯁꯔꯞ ꯑꯦꯛꯁꯦꯜꯗꯣ ꯑꯞ ꯀꯣꯛꯄꯨꯗꯤ ꯀꯣꯛꯑꯦ ꯈꯨꯠꯀ ꯂꯣꯏ ꯇꯠꯂꯦ ꯇꯥꯏꯠ ꯑꯣꯏꯅ ꯂꯩꯔꯛꯑꯣꯅ ꯅꯣꯡꯃ ꯇꯥꯏꯠ ꯂꯩꯍꯜꯂꯛꯄꯖꯨ ꯌꯥꯎꯋꯦ
ꯁꯨꯝ ꯁꯨꯖꯜꯂꯛꯑꯗꯤ ꯈꯨꯠ ꯇꯠꯄꯖꯥꯅꯦ ꯑꯩꯒꯤ ꯇꯦꯕꯜꯁꯤꯅ ꯂꯣꯏꯁꯜꯂꯤ ꯆꯥꯏ ꯂꯣꯏꯁꯜꯂꯤ ꯆꯥꯏ ꯑꯩ ꯀꯃꯥꯏ ꯇꯧꯗꯣꯏꯅꯣ ꯈꯪꯗ꯭ꯔꯦ ꯀꯩꯕꯣ
ꯅꯣꯡꯅꯦ ꯒ꯭ꯌꯥꯟ ꯇꯥꯗꯦ ꯃꯡꯖꯨ ꯃꯪꯉꯛꯇꯣꯔꯦꯕ ꯍꯣꯔꯦꯟ ꯂꯥꯛꯀꯦ ꯇꯧ
ꯑꯩꯗꯤ ꯑꯣꯏꯗꯣꯏ ꯃꯥꯟꯗꯦꯅ ꯀꯩꯅꯣ ꯐꯤꯗꯨꯝ ꯁꯨꯔ ꯐꯧꯖꯜꯂꯝꯃꯦ ꯅꯣꯡ ꯍꯧꯖꯤꯛꯀꯥꯟ ꯅꯣꯡꯖꯦ ꯌꯥꯝ ꯇꯧꯁꯟꯅꯕꯅꯦ
ꯑ ꯑꯈꯣꯏ ꯔꯣꯝꯗꯗꯤ ꯅꯣꯡꯖꯦ ꯀꯩꯗꯧꯗꯤ
ꯀꯩꯗꯧꯋꯦ ꯇꯧꯁꯟꯅꯗꯤꯌꯦ
ꯈꯖꯤꯛꯖꯤꯛ ꯇꯥꯕ ꯃꯥꯜꯂꯦꯕ ꯑꯩꯅ ꯀꯩꯅꯣ ꯆꯠꯂꯤꯀꯥꯟꯗ
ꯑ ꯅꯪ ꯆꯠꯂꯤꯀꯥꯟꯅꯤ ꯉꯥꯔꯥꯡ ꯅꯨꯡꯗꯥꯡꯗꯣ
ꯑꯣ ꯍꯜꯂꯛꯄ ꯅꯠꯇꯦ ꯑꯩꯅ ꯆꯦꯟꯕꯤꯒꯦ ꯇꯧꯔꯀꯥꯟꯗ ꯇꯥ ꯂꯩꯔꯝꯃꯦ ꯂꯝꯕꯤꯗꯣ ꯆꯣꯠꯂꯝꯃꯦ
ꯑꯣ ꯅꯪꯖꯨ ꯅꯨꯡꯉꯥꯏꯔꯦ ꯅꯪꯖꯨ ꯅꯨꯡꯉꯥꯏꯔꯦ
ꯎꯝ
ꯉꯥꯡꯅꯤꯡ ꯉꯥꯡꯅꯤꯡꯕꯅꯦ ꯅꯪꯅ ꯉꯥꯡꯉꯤꯖꯦ ꯅꯠꯇ꯭ꯔꯥ
ꯃꯥꯅꯦ ꯇꯨ ꯊꯥꯎꯖꯟ ꯇ꯭ꯋꯦꯟꯇꯤ ꯁꯤꯛꯁ ꯍꯧꯕꯗꯥ ꯅꯩꯒꯦ ꯈꯟꯈꯤꯕꯗꯣ ꯍꯧꯖꯤꯛꯁꯨ ꯈꯜꯂꯤꯁꯦ ꯖꯨꯟ ꯗꯤ ꯇꯥꯡꯈꯥꯏ ꯍꯦꯟꯖꯟꯂꯛꯑꯦ
ꯑꯁ ꯌꯥꯔꯦ ꯅꯩꯗꯕ꯭ꯔꯥꯁꯨ ꯅꯠꯇꯦ
ꯅꯍꯥꯟ ꯑꯩꯅ ꯊꯥꯒꯠꯄꯗ ꯃꯤꯅ ꯅꯩꯗ꯭ꯔꯤꯕ꯭ꯔꯥ ꯁꯤꯗꯤ ꯇꯧꯔꯛꯏꯗꯣ ꯑꯩꯅ ꯊꯥꯕꯒꯤ ꯎꯍꯧꯕ ꯅꯠꯇ꯭ꯔꯣ ꯑꯩ ꯅꯉꯣꯟꯗ ꯎꯠꯂꯤꯗꯨꯗꯤ ꯅꯪ ꯃꯥꯏ ꯇꯩꯅꯕ ꯀ꯭ꯔꯤꯝꯒꯗꯣ ꯂꯩꯔꯤꯕ
ꯇꯪꯈꯥꯏ ꯑꯝ ꯂꯩꯔꯤ
ꯑꯥ ꯇꯪꯈꯥꯏ ꯑꯃ ꯌꯥꯎꯔꯤꯌꯦ
ꯎꯝ
ꯃꯥ ꯑꯁ ꯑꯩꯅ ꯄꯤꯌꯦꯗꯣ ꯇꯪꯈꯥꯏꯗ ꯅꯠꯇ꯭ꯔꯣ ꯑꯗꯨꯒꯤ ꯇꯪꯈꯥꯏ ꯑꯗꯣ ꯀꯩꯅꯣꯗꯤ ꯉꯔꯥꯡ ꯅꯍꯥꯟ ꯄꯤꯈꯤꯕ ꯁꯟꯁ꯭ꯀ꯭ꯔꯤꯟꯗꯨꯗꯤ ꯇꯩꯔꯤꯕꯣ ꯇꯩꯇ꯭ꯔꯤꯕꯣ
ꯁꯤꯖꯤꯟꯅꯗꯔꯦ ꯑꯗꯨꯃꯥꯗꯤ
ꯀꯩꯗꯧꯕꯒꯤ
ꯀꯟꯗꯤꯁꯟ ꯈꯔꯥ
ꯏꯃꯥꯏ ꯆꯠꯇ꯭ꯔꯦ ꯌꯨꯝꯗ ꯂꯩꯕꯗꯁꯨ ꯇꯩꯌꯣ ꯍꯥꯏꯔꯤꯅꯦ ꯁꯥꯏꯀꯜ ꯊꯧꯔ ꯂꯥꯛꯄꯗꯒ ꯇꯩꯔ ꯂꯥꯛꯑꯣ
ꯅꯣꯡꯃꯪꯉꯁꯨ ꯑꯗꯨꯝ ꯂꯩꯌꯦ ꯋꯥꯅꯤ ꯅꯪꯕꯣ ꯌꯨꯕꯤꯔꯦ ꯀꯥꯏꯁꯦ ꯁꯥꯊꯤꯈ꯭ꯔꯕꯅꯦ
ꯇꯩꯁꯜꯂ ꯂꯥꯛꯑꯣ ꯐꯥꯒꯤ ꯅꯠꯇꯦꯀꯣ ꯑꯩꯅ ꯍꯥꯏꯖꯤ ꯇꯩꯔ ꯂꯥꯛꯑꯣ ꯃꯥꯏꯗꯣ ꯃꯤ ꯑꯩꯈꯣꯏꯒꯤ ꯁꯟꯁꯀ꯭ꯔꯤꯟꯁꯦ ꯅꯣꯡꯃꯗ ꯑꯍꯨꯝꯂꯛꯛꯇꯩꯌꯣ ꯍꯥꯏꯔꯤꯅꯦ ꯑꯗꯨ ꯂꯤꯛꯃꯟꯗꯅ ꯑꯃꯨꯛꯔꯛꯇꯪ ꯇꯩꯔꯣ ꯇꯣꯛꯄꯤꯔꯕꯅꯤ
ꯃꯥꯏꯗꯤ ꯀꯩꯗꯧꯕꯩ ꯇꯩꯗꯣꯏꯅꯣꯗꯥ ꯑꯩ ꯈꯨꯠꯅ ꯍꯦꯟ
ꯃꯥꯏꯗꯣ ꯐꯖꯅꯕ ꯇꯩꯗꯣꯏꯅꯦ ꯍꯥꯏꯕ ꯈꯔ ꯏꯜꯂꯣ ꯍꯥꯏꯕ ꯏꯜꯂꯣ ꯑꯩꯅ ꯍꯥꯏꯁꯦ ꯐꯥꯕꯤ ꯅꯠꯇꯦ ꯃꯔꯝ ꯃꯣꯛꯄꯅꯤ ꯑꯁꯦꯡꯕꯅꯤꯀꯣ ꯍꯥꯏꯁꯦ ꯑꯩꯅ ꯍꯥꯏꯁꯦ
ꯑꯣꯏꯒꯦꯁꯦ ꯑꯣꯏꯒꯦꯁꯦ
ꯑꯗꯨꯒꯅꯦꯀꯣ
ꯎꯝ
ꯀꯩꯅꯣꯗꯣ ꯚꯥꯏꯇꯥꯃꯤꯟ ꯁꯤ ꯀꯥꯏꯅ ꯃꯤꯅ ꯌꯥꯝ ꯇꯩꯅꯗ꯭ꯔꯥ ꯑꯗꯨꯗꯣ ꯁꯤꯔꯞ ꯚꯤꯇꯥꯃꯤꯟꯗꯣ ꯚꯤꯇꯥꯃꯤꯟ ꯁꯤꯗꯣ ꯑꯗꯣ ꯗ꯭ꯔꯣꯞꯄꯔꯗ ꯂꯥꯛꯏꯗꯅ ꯄꯦꯀꯦꯠꯇꯣ
ꯎꯝ
ꯑꯗꯨ ꯐꯠꯇꯦꯕ ꯗ꯭ꯔꯣꯄꯔ ꯑꯗꯣ ꯌꯥꯗꯦꯕ ꯈꯪꯉꯕ ꯀꯩꯒꯤꯅꯣ ꯍꯥꯏꯔ ꯃꯥꯁꯦ ꯑꯦꯟꯇꯤ ꯑꯣꯛꯁꯤꯗꯦꯟꯅꯦꯕꯀꯣ
ꯏꯆꯦ ꯑꯕꯤꯅꯥꯁꯦ ꯀꯥꯎꯔꯦ
ꯑꯦꯟꯇꯤ ꯑꯣꯛꯁꯤꯗꯦꯟ ꯍꯥꯏꯔꯗꯤ ꯑꯣꯛꯁꯤꯖꯦꯟꯒ ꯍꯥꯏꯗꯤ ꯔꯤꯌꯦꯛ ꯇꯧꯅꯕ ꯌꯥꯗꯦꯕ ꯃꯣꯏꯁꯦ
ꯎꯝ
ꯍꯥꯏꯗꯤ ꯑꯁ ꯑꯩ ꯍꯣꯅ ꯀꯣꯟꯅ ꯐꯖꯅ ꯍꯥꯏꯔꯒꯦ ꯁꯤꯗꯤ ꯑꯗꯣ ꯌꯥꯗꯦꯕ ꯀꯣ ꯑꯦꯠꯃꯣꯁꯐꯤꯌꯔꯒꯤ ꯑꯥ ꯑꯣꯛꯁꯤꯖꯦꯟꯁꯤꯡꯁꯤꯒ ꯊꯦꯡꯅꯍꯟꯕ ꯌꯥꯗꯦꯕ ꯑꯗꯨꯅ ꯃꯈꯨꯝꯁꯦ ꯍꯥꯡꯇꯣꯛ ꯍꯥꯡꯖꯤꯟ ꯇꯧꯔꯗꯤ ꯍꯥꯡꯇꯣꯛꯄꯗ ꯑꯗꯨꯝ ꯆꯪꯈꯤꯔꯣꯏꯗ꯭ꯔꯥ
ꯑꯥꯎ ꯆꯪꯉꯦ ꯆꯪꯉꯦ ꯆꯪꯉꯦ
ꯀꯩ ꯌꯦꯡꯉ ꯂꯩꯔꯤꯅꯣ ꯑꯃꯨꯛ ꯀꯩꯝ ꯈꯨꯝꯃꯛꯇ꯭ꯔꯤꯗꯨꯕꯣ
ꯅꯣꯏ ꯃꯌꯥꯝ ꯍꯥꯏꯔꯦ ꯒ꯭ꯌꯥꯟ ꯇꯥꯗꯦꯕꯣ
ꯎꯝ ꯕꯣꯇꯜꯁꯦ ꯃꯈꯨꯝ ꯍꯥꯡꯗꯣꯛꯑꯗꯤ ꯅꯨꯡꯁꯤꯠꯁꯦ ꯆꯪꯈꯤꯗꯣꯏꯅꯦꯕ ꯅꯨꯡꯁꯤꯠꯇꯨꯗ ꯑꯣꯛꯁꯤꯖꯦꯟꯁꯦ ꯌꯥꯎꯗꯣꯏꯅꯦꯕ ꯅꯠꯇ꯭ꯔꯣ
ꯍꯣꯏ
ꯑꯗꯨꯗꯨꯅ ꯑꯗꯨꯃꯥꯏꯅ ꯇꯧꯕ ꯃꯈꯨꯝ ꯍꯥꯡꯇꯣꯛ ꯍꯥꯡꯖꯤꯟꯁꯦ ꯅꯠꯇꯕꯤꯗ ꯑꯃ ꯄꯤꯠ ꯄꯤꯠ ꯃꯦꯠ ꯄꯤ ꯑꯃ ꯂꯩꯕꯗꯣ ꯃꯈꯨꯝ ꯁꯨꯛꯍꯥꯡ ꯍꯥꯡꯗꯕꯤꯗ ꯑꯗꯨꯒꯨꯝꯕ ꯀꯧꯇꯥꯗ ꯍꯜꯂꯛꯄ ꯑꯣꯏꯅ ꯂꯩꯒꯗꯕꯅꯦꯕ ꯑꯗꯨ ꯑꯣꯏꯔꯗꯤ ꯆꯨꯝꯃꯦꯕ ꯃꯑꯣꯡꯗꯣ ꯅꯠ ꯅꯠꯇ꯭ꯔꯗꯤ ꯚꯤꯇꯥꯃꯤꯟ ꯁꯤ ꯑꯣꯏꯔꯁꯨ ꯑꯃ ꯁꯤꯖꯤꯟꯅꯕꯗ ꯀꯥꯟꯅꯗꯕꯗꯣ ꯑꯣꯏꯗꯣꯏꯕ ꯍꯥꯏꯗꯤ ꯅꯨꯡꯁꯤꯠ ꯂꯣꯏ ꯆꯪꯈ꯭ꯔꯕꯅꯤꯅ ꯃꯥꯒꯤ ꯀꯩꯅꯣꯗꯣ ꯃꯥꯡꯈ꯭ꯔꯦꯕ ꯄꯨꯔꯥ ꯃꯥꯒꯤ ꯃꯒꯨꯟꯗꯣ ꯑꯗꯨꯅꯦꯕ ꯑꯩꯅ ꯍꯥꯏꯅꯤꯡꯉꯤꯁꯦ ꯑꯗꯣ ꯑꯩꯁꯨ ꯅꯍꯥꯟ ꯃꯨꯟꯅ ꯌꯦꯡꯍꯧꯗ꯭ꯔꯦ ꯑꯃ ꯂꯩꯔꯛꯑꯦ ꯍꯧꯖꯤꯛ ꯄꯩꯁꯥ ꯄꯥꯃꯨꯔꯛꯑꯦ
ꯆꯥꯁ ꯇꯧꯊꯣꯛ ꯇꯧꯁꯤꯟ ꯈꯣꯏ ꯃꯥꯍꯣꯏꯗꯤ
ꯀꯩꯅꯣ ꯅꯪ ꯉꯥꯡꯉꯤꯗꯨꯕꯣ
ꯍꯥ ꯀꯩꯗꯧꯔꯦ ꯅꯪꯒꯤ ꯏꯌꯥꯔ ꯄꯤꯁ ꯂꯩꯅꯤ ꯕ꯭ꯔꯥꯟꯗꯣ ꯀꯔꯤ ꯕ꯭ꯔꯥꯟꯅꯣꯕ
ꯑ ꯕ꯭ꯔꯥꯟ ꯃꯃꯤꯡꯒ ꯌꯥꯝ ꯐꯥꯎꯕ ꯅꯠꯇꯦ ꯀꯩ ꯕ꯭ꯔꯥꯟꯅꯣꯒ
ꯗꯨꯀꯥꯟ ꯑꯃꯗꯥ ꯀꯥꯏꯔꯣꯒꯦ
ꯃꯃꯤꯡꯗꯣ ꯈꯪꯗꯦ ꯍꯥꯏꯕ ꯑꯩ ꯍꯣꯔꯦꯟ ꯌꯦꯡꯉ
ꯐꯜ ꯄꯈꯦ ꯀꯩ ꯐ ꯃꯁꯨꯖ ꯊꯤ ꯀꯡꯒꯦ
ꯌꯥꯝꯗꯦ ꯈꯔ ꯁꯨꯕꯅꯦ ꯃꯣꯟ ꯃꯣꯟꯒꯨꯝ ꯑꯗꯒꯤꯗꯤ ꯐꯨꯔꯤꯠ ꯑꯗꯩꯗꯤ ꯃꯣꯖꯥ ꯔꯨꯃꯥꯜ ꯈꯔꯁꯨꯗꯣꯛꯑꯦ ꯈꯔꯁꯨ ꯂꯩꯔꯤꯌꯦ ꯍꯧꯖꯤꯛꯀꯤꯗꯨꯗꯤ ꯅꯨꯡꯇꯤꯒꯤ ꯂꯩꯅꯕꯗ ꯁꯤꯖꯤꯟꯅꯕ ꯄꯣꯠ ꯁꯨꯗꯣꯛꯄꯅꯦꯕ
ꯌꯥꯔꯦꯗ ꯀꯌꯥꯝ ꯆꯨꯝꯃꯤ ꯆꯨꯝꯃꯤ
ꯆꯥꯊꯣꯛꯄꯗ ꯁꯤꯖꯤꯟꯅꯕ ꯌꯨꯝꯗꯤ ꯈꯪꯗꯦ ꯑꯩ ꯑꯦꯛꯖꯥꯝ ꯂꯣꯏꯔꯒ ꯍꯟꯕꯗ ꯍꯧꯗꯣꯡꯗꯣ ꯁꯤꯔꯝꯃꯗꯤ
ꯃꯧꯄꯥ
ꯑꯗꯨꯒꯤꯗꯤ ꯑꯃꯨꯛ ꯈꯟꯕ ꯑꯩꯅ ꯊꯋꯥꯏꯁꯦ ꯈꯤꯇꯪ ꯅꯨꯡꯉꯥꯏꯇꯕ ꯍꯧꯗꯣꯛꯗꯣ ꯍꯤꯡꯍꯟꯅꯤꯡꯕ
ꯅꯣꯕꯤꯁ ꯁꯤꯔ
ꯃꯔꯛꯇꯅꯦ ꯃꯑꯣꯡ ꯌꯦꯡꯉꯒꯦ ꯑꯦꯛꯖꯥꯝ ꯑꯔꯨ ꯑꯔꯨꯕ ꯂꯣꯏꯈ꯭ꯔꯀꯥꯟꯗ ꯑꯩ ꯍꯩꯔꯅꯤ ꯀꯥꯟꯗꯒꯨꯝꯕ ꯆꯠꯄ ꯑꯗꯩꯗꯤ ꯑꯗꯨꯀꯥꯟꯗꯗꯤ ꯕꯁꯁꯨ ꯆꯦꯜꯂꯅꯤꯗꯅ
ꯃꯆꯥ
ꯕꯁꯇ ꯑꯗꯨꯝ ꯍꯜꯂꯛꯑꯁꯨ ꯌꯥꯏꯗꯅ ꯅꯣꯡꯉꯥꯜꯂꯒ ꯆꯠꯈꯤꯕꯗꯣ ꯈꯔ ꯐꯔꯛ ꯇꯥꯔꯁꯨ ꯑꯗꯨꯃꯥꯏꯅ ꯃꯋꫭꯡ ꯌꯦꯡꯉꯒꯦ ꯉꯁꯤꯖꯦ ꯇꯣꯂꯣꯞ ꯐꯪꯉꯗꯤ ꯐꯅꯤꯗ ꯇꯣꯂꯣꯞꯁꯦ ꯍꯦꯛꯇ ꯐꯪꯅꯤꯡꯉꯦꯕ ꯑꯩꯗꯤ
ꯇꯣꯂꫭꯞꯇꫭ ꯍꯧꯔꯦꯟ ꯑꯃꯨꯛ
ꯌꯥꯝ ꯈꯪꯗ꯭ꯔꯦ ꯅꯍꯥꯟꯒꯩꯗꯤ ꯀꯩꯁꯨ ꯊꯦꯡꯗꯦꯗ ꯃꯥ ꯉꯔꯥꯡꯗꯤ ꯊꯕꯛ ꯆꯤꯟꯕ ꯃꯥꯜꯂꯦ ꯂꯥꯛꯍꯧꯗꯦ ꯄꯨꯡ ꯑ ꯍꯥꯏꯗꯤ ꯊꯦꯡꯉꯦꯕ ꯇꯔꯨꯛ ꯇꯔꯦꯠ ꯇꯥꯔꯗꯨꯕꫭꯛ ꯃꯥ ꯍꯜꯂꯛꯍꯧꯗ꯭ꯔꯤꯕ
ꯑ
ꯑꯗꯣ ꯃꯥ ꯈꯔ ꯊꯦꯡꯉꯛꯀꯅꯤꯕꯨꯗꯤ ꯃꯣꯏꯒꯤ ꯆꯥꯛ ꯊꯣꯡꯅꯕ ꯂꯩꯕ ꯃꯤꯗꯨꯗꯕꯨꯗꯤ ꯄꯥꯎ ꯍꯥꯏꯔꯛꯄ ꯃꯥꯜꯂꯦ
ꯎꯝ ꯃꯥꯅ ꯇꯧꯋꯤꯖꯦ ꯀꯥꯏꯗꯅꯦꯕ
ꯑ ꯀꯩꯅꯣ ꯃꯌꯥꯗ ꯂꯩꯕꯅꯦ ꯀꯃꯥꯏ ꯍꯥꯏꯗꯣꯏꯅꯣ ꯈꯪꯗꯦ
ꯎꯝ ꯅꯪ ꯀꯩꯗꯧꯔꯤꯅꯣ ꯅꯪ ꯀꯣꯔꯤꯌꯥ ꯁꯤꯃꯥꯗ ꯌꯦꯡ ꯂꯩꯔꯕꯣ ꯍꯧꯖꯤꯛ
ꯌꯦꯡꯗ‌꯭ꯔꯦ ꯍꯨꯖꯤꯛ ꯏꯁꯩꯒꯨꯝꯕ ꯀꯩꯒꯨꯝꯕ ꯁꯨꯝ ꯇꯥ ꯀꫭꯔꯤꯌꯥꯟ ꯁꯤꯃꯥ ꯌꯦꯡꯕꯒ ꯀꫭꯔꯤꯌꯥꯟ ꯁꯤꯃꯥꯗꯤ ꯔꯣꯃꯥꯟꯁꯀꯨꯝꯕꯗꯤ ꯌꯦꯡꯅꯤꯡꯗꯦꯗ
ꯑꯗꯣ ꯑꯩ ꯏꯃꯥꯟꯅꯕꯤ ꯑꯃ ꯂꯩꯗꯅ ꯑꯈꯣꯏ ꯀꯥ ꯊꯡꯅꯕꯗꯒꯤ ꯂꯩꯕꯗꯣ ꯑꯈꯣꯏ ꯄꯨꯟꯅꯗꯤ ꯂꯩꯃꯤꯟꯅꯗꯕꯗꯣ
ꯑ
ꯃꯥꯅ ꯅꯪꯅ ꯋꯥꯔꯤ ꯂꯤꯕꯗꯣ ꯇꯥꯔꯒ ꯃꯥꯅ ꯑꯗꯨ ꯋꯥꯔꯤꯗꯣ ꯀꯃꯥꯏꯅ ꯇꯧꯒ꯭ꯔ ꯒꯦ ꯃꯥꯖꯨ ꯍꯥꯏꯐꯦꯠ ꯌꯦꯡꯉꯝꯃꯦ ꯈꯪꯅꯤꯡꯉꯦꯅ ꯇꯧꯔꯝꯕꯅꯦ
ꯅꯨꯡꯉꯥꯏꯔꯤꯕ ꯃꯥꯖꯨ
ꯑꯩꯅ ꯑꯩꯅ ꯂꯤꯕꯗꯣ
ꯅꯪꯅ ꯂꯤꯕꯗꯣ ꯃꯥ ꯇꯥꯕꯒꯤ ꯍꯥꯏꯐꯦꯠ ꯇꯥꯕꯒꯤ
ꯑꯣ
ꯋꯥꯔꯤꯗꯣ
ꯃꯦꯠ ꯏꯟ ꯀꯣꯔꯤꯌꯥꯗꯨꯔꯣ
ꯍꯣꯏ ꯍꯣꯏ ꯑꯗꯨꯗꯣ ꯀꯩꯅꯣꯗ ꯌꯥꯝ ꯊꯣꯛꯂꯛꯑꯦꯌꯦ ꯑ ꯑꯇꯣꯞꯄ ꯑꯦꯞꯇ
ꯎꯝ ꯊꯣꯛꯄꯅꯦ ꯑꯗꯨꯝ ꯁꯤꯃꯥꯗꯣ ꯀꯩꯁꯨ ꯌꯥꯝ ꯅꯨꯡꯉꯥꯏꯕ ꯁꯤꯃꯥ ꯅꯠꯇꯦꯗ ꯈꯪꯗꯦ ꯀꯃꯥꯏ
ꯑꯩꯅ ꯏꯔꯨꯂꯨꯖꯒꯦꯅ ꯏꯁꯤꯡꯖꯨ ꯂꯨꯝꯃꯦ ꯁꯧꯔꯦ ꯉꯥꯛꯇꯪ ꯂꯩꯔꯗꯤ ꯂꯨꯔꯅꯤ
ꯍꯣꯏ ꯂꯨꯔꯣ ꯂꯨꯔꯣ
ꯊꯝꯃꯣ ꯍꯥꯏꯔꯣ ꯍꯣꯔꯦꯟ ꯑꯃꯨꯛ ꯁꯥꯟꯅꯔꯖꯦ ꯍꯥꯏꯔꫭ ꯍꯣꯏ ꯍꯣꯏ